ꯅꯪ ꯇꯥꯕ꯭ꯔꯣ ꯇꯥꯏꯌꯦ ꯇꯥꯏꯌꯦ ꯈꯨꯠ ꯊꯥꯗꯣꯛꯄ ꯌꯥꯗꯦ ꯍꯥꯏ ꯅꯠꯇ꯭ꯔꯣꯁꯦ ꯃꯤꯅꯤꯠ ꯀꯌꯥ ꯐꯥ ꯑꯣ ꯁꯣꯅꯥꯀꯟꯗ ꯀꯩꯅꯣ ꯆꯠꯂꯤꯁꯤꯔ ꯁꯤ ꯏꯟꯁꯇꯥ ꯗ ꯊꯔꯛ ꯏꯁꯤꯗꯤ ꯀꯔꯤꯅꯣ ꯅꯪꯅꯥ
ꯑꯁ ꯀꯩꯅꯣ ꯍꯧꯗꯣꯡ ꯏꯁꯤꯡ ꯄꯤꯊꯛꯄ ꯌꯥꯗꯦ ꯑꯗꯣ ꯗꯣꯛꯇꯔ ꯃꯣꯏꯒꯤ ꯃꯌꯥꯡꯒꯤ ꯗꯣꯛꯇꯔ ꯑꯐꯥꯎꯕ ꯑꯃꯅ ꯍꯥꯏꯌꯦ ꯌꯦꯡꯉꯣ ꯅꯪ ꯍꯣꯔꯦꯟ ꯁꯤꯌꯥꯔ ꯇꯧ ꯑꯗꯨꯒꯤ ꯀꯩꯅꯣꯗꯣ ꯌꯦꯡꯉꯨ꯫ ꯍꯥꯏꯗꯤꯅꯦ ꯃꯣꯏ ꯂꯩꯅꯥꯒꯤ ꯋꯥ ꯃꯣꯏꯗ ꯏꯁꯤꯡ ꯄꯤꯊꯛꯄ ꯁꯨꯡꯌꯥ ꯌꯥꯗꯦ꯫ ꯏꯁꯤꯡ ꯈꯨꯖꯥꯏ ꯈꯨꯖꯥꯏ ꯄꯤꯊꯛꯄꯖꯤꯅꯦ ꯇꯦꯡꯀꯣꯠꯇ꯫
ꯅꯥꯔꯁꯨ - ꯅꯥꯗ꯭ꯔꯖꯨ꯫
ꯃꯣꯏꯒꯤ ꯃꯣꯏꯒꯤ ꯍꯥꯏꯕ ꯈꯨꯖꯥꯏ - ꯈꯨꯖꯥꯏ ꯊꯛꯄꯁꯦ꯫ ꯑ ꯄꯤꯊꯛꯀꯦ ꯍꯥꯏ ꯇꯔꯒꯗꯤ ꯑꯗꯨꯅꯦ ꯑꯩꯅ ꯑꯃ ꯄꯦꯠꯁ ꯑꯃ ꯂꯩꯗꯔ꯭? ꯑꯗꯨꯏꯗꯣ ꯊꯤꯠꯂꯦꯗꯅ ꯆꯣꯀ꯭ꯂꯦꯠꯇꯣ ꯑꯗꯨ ꯊꯤꯠꯄꯤꯔꯒ ꯆꯣꯀ꯭ꯂꯦꯠ ꯆꯣꯀ꯭ꯂꯦꯠꯀꯤ ꯑꯗꯨ ꯊꯤꯠꯄꯤꯔꯒꯅꯦ ꯏꯁꯤꯡꯗ ꯊꯤꯠꯄꯤꯕ ꯑꯗꯨꯒ ꯄꯤꯊꯛꯄ꯫ ꯒꯗꯨꯃꯥꯏꯅ꯫
ꯑꯣ ꯏꯁꯤꯡꯗ ꯊꯤ ꯑꯣꯑꯣ ꯃꯍꯤ ꯑꯣꯏꯅ ꯗꯥꯏꯔꯦꯛ ꯏꯁꯤꯡ ꯅꯠꯇꯕ꯫
ꯍꯣ ꯍꯣ ꯍꯣꯏ ꯍꯣꯏ ꯍꯣꯏ ꯍꯣꯏ ꯃꯍꯤ ꯄꯤꯊꯛꯑꯁꯨ꯫
ꯑꯁ ꯂꯣꯏꯔꯦ ꯑꯗꯨꯗꯤ꯫ ꯑꯗꯨꯅꯦ ꯗꯥꯄꯨꯅ ꯃꯣꯏ ꯍꯨꯏꯗꯣ ꯃꯣꯏ ꯍꯨꯏꯁꯨ ꯏꯁꯤꯡ ꯄꯤꯊꯛꯄꯗ ꯇꯧ ꯑꯣꯏ ꯍꯥꯏꯌꯦ꯫
ꯎꯝ ꯅꯪꯅ ꯆꯠꯁꯦꯅ ꯄꯤꯊꯛꯎꯕꯗꯩ ꯁꯣꯏꯔꯤꯅꯤ ꯌꯦꯡꯑꯣ꯫
ꯑꯩ ꯑꯥꯎ ꯑꯩꯅ ꯅꯍꯥꯟ ꯄꯤꯊꯛꯄꯗꯣ ꯑꯗꯨꯗꯨꯒꯤꯅꯦ ꯁꯤ ꯀꯩꯅꯣ ꯇꯧꯌꯣꯁ ꯑꯩꯁꯨ ꯚꯥꯕꯇꯣ ꯑꯣꯏꯁꯜꯂꯨꯗꯕꯅꯤꯅꯦ ꯐꯔꯕꯅꯦ ꯁꯥꯗꯅ꯫
ꯑꯗꯨꯅꯦ ꯑꯩ ꯑꯩ ꯑꯩ ꯑꯩꯗꯤ ꯍꯧꯖꯤꯛ ꯃꯥꯒꯤ ꯆꯤꯐ ꯑꯣꯏꯅꯕ ꯃꯃꯥꯏ ꯆꯤꯟꯗꯅꯦ ꯈꯤꯇꯪ ꯎꯝ ꯎꯝ ꯈꯤꯇꯪ ꯅꯨꯡꯉꯥꯏꯖꯅꯕꯒꯤ ꯆꯥ ꯂꯣꯏꯔꯛꯄꯗ ꯂꯩꯗ ꯇꯛ- ꯇꯛ ꯑꯃꯅꯤ ꯇꯪꯍꯜꯂꯦꯕ ꯁꯨꯃꯥꯏꯅ꯫ ꯇꯛ ꯇꯛ ꯂꯥꯎꯅ ꯃꯔꯩꯗꯨꯣ ꯉꯝꯒꯞ ꯂꯥꯎꯗꯅꯕ ꯗꯥꯏꯔꯦꯛ ꯆꯥꯛꯈꯥꯎ ꯌꯧꯅ ꯏꯁꯤꯡꯗꯣ ꯊꯥꯖꯟꯕ ꯅꯠꯇ ꯇꯕ ꯂꯥꯈ ꯂꯥꯛ ꯆꯥꯛ ꯂꯥꯛꯇꯧꯔ ꯊꯛꯄꯗꯨꯗꯤ ꯆꯥꯛꯈꯥꯎꯗꯣ ꯄꯨꯔꯥ ꯆꯪꯗꯣꯏꯅꯤꯗꯅ
ꯎꯝ
ꯏꯁꯤꯡꯗꯣ
ꯎꯝ ꯑꯗꯨ ꯆꯈꯥꯎ ꯆꯪꯕ ꯌꯥꯗꯕꯩꯅꯤꯅꯦ ꯍꯥꯏꯁꯦ
ꯍꯣꯏ ꯍꯣꯏ ꯍꯣꯏ ꯑꯩꯈꯣꯏ ꯃꯥꯥꯏ ꯁꯦꯝꯕ ꯌꯥꯗ꯭ꯔꯦ ꯀꯃꯥꯏꯅ ꯀꯩꯅꯣ ꯎꯈꯤ ꯌꯥꯏꯌꯦ ꯕꫭꯛꯁꯣꯗ ꯀ꯭ꯔꯤꯌꯦ ꯑꯀꯥꯎ ꯀꯃꯥꯏꯅꯝꯕꯔꯁꯨ ꯄꯤꯈꯤꯅꯤ ꯃꯁꯨ ꯁꯦꯝꯕꯤꯒꯦ ꯇꯧꯕꯅꯤ ꯌꯨꯁ ꯗ ꯅꯝꯕꯔ ꯍ꯭ꯋꯤꯁ ꯌꯨ ꯌꯨꯁ ꯕꯤ ꯐꯣꯔ ꯍꯥꯥ
ꯀꯩꯅꫭꯃ ꯇꯥꯏꯌꯦ
ꯑꯗꯨ ꯃꯥꯒꯤ ꯁꯦꯝꯃꯤꯌꯦ ꯑꯩꯅ ꯑꯩꯈꯣꯏ ꯃꯥꯒꯤ
ꯑꯣ ꯑꯣꯀꯦ ꯑꯣꯀꯦ ꯑꯩꯁꯦ ꯅ ꯃꯤ ꯇꯥꯊꯣꯛꯀꯦ ꯇꯧꯕꯅꯤ ꯑꯗꯨꯒ ꯃꯤ ꯇꯔꯥ ꯇꯔꯥꯁꯤꯕꯨ
ꯅꯪ ꯇꯔꯣ ꯅꯪ ꯇꯧ ꯇꯔꯩꯅ ꯇꯧ ꯇꯔꯥ ꯇꯔꯥ ꯇꯧꯕꯤꯔꫭ
ꯑꯗꯨ ꯃꯤꯅꯤꯠ ꯇꯔꯥ ꯐꯥꯔꯒ ꯊꯝꯃꯒꯦ ꯍꯥꯏꯅꯗꯣꯏꯕ
ꯇꯔꯥ ꯍꯦꯟꯕꯗ ꯌꯗꯔꯥ ꯍꯥꯏꯁꯦ
ꯀꯩꯗꯧꯅꯣ ꯅꯪ ꯍꯦꯜꯂꯒ ꯑꯦ ꯃꯤ ꯃꯤꯅ ꯄꯤ ꯇꯥꯏꯃꯤꯡꯗꯨꯗꯪ ꯇꯧꯕ ꯐꯠꯇ꯭ꯔꯣ ꯑꯗꯨꯒ ꯑꯃꯨꯛ ꯇꯔꯥ ꯑꯃꯒꯤꯨꯛꯀꯤ ꯑꯃꯨꯛ ꯋꯥꯔꯤ ꯁꯥꯒꯗꯣꯏꯅꯤ ꯀꯣꯜ ꯇꯧꯔꯒ
ꯍꯣꯏꯅꯦ ꯑꯣ ꯉꯁꯤꯗꯤ ꯉꯁꯤꯗꯤꯄꯨꯅ ꯀꯣꯜ ꯇꯔꯛ ꯀꯣꯟꯗ ꯅꯧꯅꯤꯅꯤ
ꯍꯥꯏꯗꯤ ꯀꯣꯜ ꯇꯧꯔꯛꯄꯗ ꯃꯤꯅꯤꯠ ꯇꯔꯥꯗꯣ ꯑꯃꯨꯛ ꯑꯃꯃꯨꯛ ꯁꯥꯒꯠꯄꯅ ꯐꯩꯅ ꯍꯣꯔꯦꯄꯨꯡ ꯇꯔꯦꯠ ꯃꯈꯥꯏꯗꯩꯗꯤ ꯕꯤꯗꯥꯞꯇꯤ ꯏꯕꯥꯅꯤ ꯇꯧꯅꯗꯣꯏꯅꯤ
ꯀꯩꯅꯦ ꯇꯔꯦꯠ ꯃꯈꯥꯏꯗꯅꯦ ꯄꯨꯡ ꯀꯌꯥꯄꯨ ꯊꯧꯗꯣꯏꯕ
ꯇꯔꯥ ꯇꯔꯥ ꯇꯧꯅꯗꯣꯏꯅꯤ ꯀꯩꯅꯣ ꯏꯕꯥꯅꯦ ꯃꯤꯅꯤꯠ ꯇꯔꯥ ꯇꯔꯥ ꯍꯗꯤ ꯋꯥꯔꯤꯗ ꯍꯣꯏ ꯍꯣꯏ ꯃꯨꯊꯠ ꯃꯨꯊꯠꯂ ꯇꯔꯥ ꯍꯦꯛ ꯐꯥꯕ ꯑꯃꯨꯛꯊꯠꯄ ꯇꯔꯥ ꯍꯦꯛ ꯐꯥꯎꯕꯒ ꯑꯃꯨꯊꯠꯄ ꯑꯗꯨꯒ ꯑꯃꯨꯛ ꯃꯀꯣꯛꯇꯤ ꯑꯃꯨꯛ ꯍꯧꯕ ꯑꯗꯨꯃꯥꯏꯅ ꯑꯗꯨ ꯁꯥꯟꯅꯗꯩ ꯚꯏ ꯑꯅꯤ ꯋꯥꯔꯤꯁꯤ ꯇꯣꯄꯤꯛ ꯑꯃ ꯍꯦꯛꯇ ꯁꯥꯟꯅꯕ ꯌꯥꯏ ꯇꯧꯕꯇꯕꯨ ꯃꯤꯒꯤ ꯏꯊꯤꯛꯁ ꯁꯣꯛꯄ ꯑꯗꯒꯤ ꯖꯥꯇꯤ ꯑꯃꯒꯤ ꯀꯩꯅꯣꯝ ꯆꯦꯟꯗꯕ ꯁꯨꯝꯕ ꯋꯥꯔꯤ ꯁꯥꯕ ꯌꯥꯗꯕ
ꯑꯗꯨꯗꯤ ꯑꯩꯈꯣꯏ ꯑꯦꯛꯁ ꯑꯦꯅꯥꯅꯤ ꯋꯥꯔꯤ ꯌꯥꯔꯣꯏꯗꯣꯔꯤꯅꯦ
ꯎꯝ
ꯑꯁ
ꯑꯗꯨꯒ ꯀꯩꯅꯣ ꯆꯨꯝꯅ ꯋꯥꯔꯤ ꯁꯥꯕꯗꯤ ꯌꯥꯏꯍꯦ ꯃꯥꯗꯨ ꯇꯧꯕ ꯑꯗꯥ ꯇꯧꯕꯒ ꯀꯥꯏꯅ ꯑꯗꯨꯨꯝ ꯁꯥꯕ ꯌꯥꯏ ꯀꯥ ꯍꯦꯟꯕ ꯂꯩꯗꯥꯏꯅꯦ ꯑꯗꯣ ꯀꯩꯒꯨꯝꯕ ꯕꯦꯛꯒ꯭ꯔꯥꯎꯟ ꯑꯗ ꯑꯇꯣꯞꯄ ꯃꯤꯅ ꯋꯥ ꯉꯥꯡꯕ ꯇꯥꯔ ꯇꯥꯔꯗꯤ ꯏꯐ ꯇꯥꯔꯒꯗꯤꯀꯣ ꯍꯣꯔꯦꯟ ꯅꯪ ꯃꯦꯁꯦꯁ ꯑꯃꯥ ꯃꯦꯟꯗꯣꯏꯅꯦꯕ ꯇꯧꯅꯦꯕꯀꯣ ꯑꯗꯨ ꯇꯧꯕ ꯀꯥꯟꯗꯨꯗ ꯑꯥ ꯭ꯔꯥꯎꯟꯒꯤ ꯃ꯭ꯌꯨꯖꯤꯛ ꯑꯇꯣꯞꯄ ꯃꯤꯒꯤ ꯈꯣꯟꯖꯦꯜ ꯇꯥꯕ꯭ꯔꯥꯒ ꯍꯪꯉꯛꯀꯅꯦꯕ ꯇꯥꯏ ꯍꯥꯏꯅꯦꯕ ꯌꯥꯎꯗ꯭ꯔꯒꯅ ꯌꯥꯎꯗꯦ ꯍꯥꯏꯅꯦꯕ ꯁꯨꯃꯥꯏꯅ ꯏ ꯃꯦꯟꯗꯣꯏꯅꯦꯕ ꯃꯦꯁꯦꯁ ꯈꯔ ꯃꯦꯟ ꯒꯤꯅꯦꯕ ꯑꯗꯨꯒ ꯁꯝꯃꯤꯠ ꯇꯧꯗꯣꯏꯅꯦꯕ ꯑꯗꯨꯃꯥꯏꯅ ꯇꯦꯟ ꯇꯥꯏꯝꯁ ꯁꯃꯤꯠ ꯇꯧꯅꯗꯣꯏꯅꯦꯕ ꯁꯤꯛꯁ ꯇꯥꯏꯝꯁ
ꯀꯣꯜꯖ ꯀꯌꯥꯅꯣ ꯄꯨꯟꯅ ꯇꯧꯗꯣꯏꯖꯦ
ꯃꯤ ꯑꯃ ꯃꯤ ꯃꯉꯥꯗ ꯀꯣꯜ ꯀꯨꯟꯊ꯭ꯔꯥ ꯇꯧꯔꯅꯤ
ꯀꯩꯅꯣꯅꯦ ꯃꯤ ꯃꯉꯥꯗ ꯀꯣꯜ ꯀꯨꯟꯊꯔꯥ ꯍꯥꯏꯖꯤꯕꯣ
ꯃꯤ ꯃꯉꯥꯗ ꯀꯣꯜ ꯇꯔꯨꯛ ꯇꯔꯨꯛ ꯇꯧꯗꯣꯏꯅꯤ ꯅꯪꯅ
ꯑꯗꯨ ꯀꯨꯟꯊ꯭ꯔꯥ ꯇꯥꯗ꯭ꯔꯣ ꯑꯗꯨ ꯇꯧꯗꯣꯏꯕ ꯑꯩꯅ ꯑꯃꯨꯛ ꯑꯩꯅ ꯑꯃꯨꯛ ꯀꯨꯟꯊ꯭ꯔꯥ ꯇꯧꯗꯣꯏꯕ ꯂꯤꯁꯤꯡ ꯂꯤꯁꯤꯡ ꯑꯍꯨꯝ ꯐꯪꯗꯣꯏꯕ
ꯂꯨꯄꯥ ꯂꯤꯁꯤꯡ ꯑꯍꯨꯝꯒꯤꯅꯦꯕ
ꯎꯝ ꯑꯩꯅ ꯑꯃꯨꯛ ꯀꯨꯟꯊ꯭ꯔꯥ ꯇꯧꯗꯣꯏꯕ ꯅꯉꯣꯟꯗ
ꯑꯩꯅ ꯀꯨꯟꯊ꯭ꯔꯥ ꯁꯨꯈ꯭ꯔꯗꯤ ꯃꯤꯅ ꯇꯧꯔꯛꯄꯗ ꯀꯨꯟꯊ꯭ꯔꯥ ꯁꯨꯒꯦꯔꯥ ꯁꯨꯔ ꯀꯔꯤ ꯃꯔꯤ ꯂꯩꯅꯗ꯭ꯔꯦ ꯑꯗꯨꯗꯤ
ꯂꯩꯇꯦ ꯑꯩꯒꯤ ꯑꯩꯅ ꯑꯃꯨꯛ ꯇꯧꯖꯗꯣꯏꯅꯦ ꯑꯩꯒꯤ ꯁꯥꯏꯠꯀꯤ ꯑꯣꯏꯅ ꯅꯉꯣꯟꯗ
ꯀꯨꯟꯊ꯭ꯔꯥꯁꯦ ꯁꯨꯅꯕ
ꯎꯝ ꯅꯪꯉꯣꯟꯗ ꯃꯉꯥ ꯇꯧꯔꯝꯃꯅꯤꯅ
ꯑꯥ
ꯇꯧꯔꯕꯅꯤꯅ ꯂꯣꯏꯔꯦ ꯑꯩꯅ ꯕꯕꯤꯅꯥꯗ ꯇꯔꯨꯛ ꯇꯧꯔꯅꯤꯗꯅ ꯇꯔꯥꯅꯤꯊꯣꯏ ꯂꯩꯈ꯭ꯔꯦ ꯀꯣ ꯕꯤꯗꯥꯞꯇꯤꯗ ꯑꯩꯅ ꯇꯔꯨꯛ ꯑꯃꯨꯛ ꯇꯧꯔꯅꯤꯅ ꯀꯌꯥ ꯂꯩꯈꯔꯦ ꯇꯔꯨ ꯑꯥ ꯇ꯭ꯔꯥꯏꯝꯄꯥꯥꯟ ꯂꯩꯒ꯭ꯔꯦꯀꯣ꯫ ꯁꯨꯃꯥꯏꯅ ꯃꯤ ꯃꯉꯥ ꯐꯍꯥꯟꯕꯩ ꯋꯥꯅꯤꯗ꯫
ꯁꯨꯞꯅꯩ ꯃꯤ ꯃꯉꯥ ꯈ ꯇꯅꯦꯕꯥ꯫
ꯍꯣꯏ ꯍꯣꯏ ꯍꯣꯏ꯫ ꯑꯗꯨꯒ ꯃꯤ ꯃꯉꯥ ꯍꯥꯏꯖꯦ ꯃꯥ ꯑꯗꯨ ꯅꯪꯁꯨ ꯇꯧꯅꯕꯅꯤꯅ ꯃꯥꯒꯤꯁꯨ ꯃꯉꯥ ꯃꯥꯒꯤꯁꯨ ꯃꯉꯥ ꯁꯨꯃꯥꯏ ꯇꯧꯍꯜꯍꯧꯕꯅꯤꯗ ꯑꯩꯅ ꯅꯪꯉꯣꯟꯗ ꯀꯣꯜ ꯇꯔꯨꯛ ꯑꯃ ꯇꯧꯔꯅꯤ ꯅꯪ ꯅꯉꯣꯟꯗ ꯀꯣꯜ ꯇꯔꯨꯛ ꯑꯃ ꯇꯧꯒ꯭ꯔꯦꯗꯅ ꯏꯕꯥꯅꯤꯃꯛꯀꯤ ꯀꯥꯟꯅ ꯍꯧꯔꯦꯗꯅ ꯑꯩꯅ ꯔꯕꯤꯅꯥꯗ ꯀꯣꯜ ꯇꯧꯗꯧ ꯑꯅꯤ ꯃꯥꯅ ꯑꯩꯉꯣꯟꯗ ꯀꯣꯜ ꯇꯔꯨꯛ ꯑꯃ ꯇꯧꯔꯅꯤ ꯃꯥꯒꯤꯁꯨ ꯀꯥꯟꯅꯍꯔꯦꯅ ꯑꯁꯨꯃꯥꯏꯅ ꯇꯧꯔꯒꯗꯤ ꯃꯥꯏ ꯀꯥꯟꯅꯩꯅ ꯑꯣꯟꯂꯥꯏꯟ ꯂꯩꯕ ꯉꯥꯛꯇꯅꯤꯀꯣ ꯍꯥꯏꯔꯤꯁꯦ꯫
ꯑꯥ꯫
ꯁꯤ ꯄꯥꯏꯕ ꯀꯥꯡꯕꯨ ꯑꯣꯟꯂꯥꯏꯟ ꯂꯩꯅꯗꯕ
ꯑꯣꯟ ꯂꯥꯏꯟ ꯂꯩꯅꯗꯕꯗꯤ ꯌꯥꯗꯤꯌꯦ꯫
ꯑ ꯑꯗꯨꯅ ꯑꯩꯅ ꯑꯩꯈꯣꯏ ꯆꯦꯒ ꯑꯩꯈꯣꯏ ꯃꯥꯒ ꯍꯥꯞꯄꯟꯒꯦꯅ ꯃꯣꯏꯅꯤꯒ ꯍꯥꯞꯆꯟꯈ꯭ꯔꯕꯅꯦꯕ ꯑꯗꯨ ꯑꯣꯏ ꯇꯔꯗꯤ ꯑꯩꯒ ꯅꯪꯒ ꯑꯃꯨꯛ ꯇꯧꯅꯔꯅꯤ ꯅꯪꯒ ꯑ ꯏꯃꯥꯒ ꯑꯃꯨꯛ ꯇꯅꯔꯅꯤ ꯏꯆꯦꯒ ꯑꯃꯨꯛ ꯇꯅ ꯑꯍꯨꯝ ꯁꯨꯔꯦꯀꯣ ꯔꯦꯕꯤꯅꯥꯒ ꯇꯧꯅꯕ ꯃꯔꯤ ꯁꯨꯔꯦꯀꯣ ꯕꯤꯗꯥꯞꯇꯤꯒ ꯇꯧꯅꯕ ꯃꯉꯥ ꯁꯨꯗꯣꯏꯅꯦꯕ ꯑꯩꯒꯤ
ꯑꯥ꯫
ꯃꯤ ꯃꯉꯥ ꯁꯨꯔꯦꯀꯣ꯫ ꯑꯗꯨꯃꯥꯏꯅ ꯑꯗꯨꯅ ꯑꯩ ꯇꯝꯄꯥꯛꯀ ꯇꯥꯏꯕꯒꯁꯨ ꯍꯥ ꯇꯝꯄꯥꯛꯀ ꯇꯥꯏꯕꯪꯒ ꯑꯗꯨ ꯌꯥꯔꯒꯗꯤ ꯃꯣꯏꯅꯤ ꯇꯧꯗꯣꯏꯅꯦ꯫
ꯍꯣꯏꯅꯦ ꯀꯔꯤ ꯋꯥꯅꯣ ꯇꯧꯗꯣꯏꯁꯤꯕꯨ꯫
ꯍꯥꯥ꯫
ꯀꯣꯟ ꯃ ꯃꯉꯥꯒꯔꯛ ꯇꯧꯕ ꯅꯪꯉꯣꯟꯗ ꯑꯩꯅ ꯇꯔꯨꯔꯛ
ꯑꯦꯟꯇꯔ ꯏ꯭ꯌꯣꯔ ꯐꯣꯟ ꯅꯝꯕꯔ ꯏꯟ ꯗ ꯕꯣꯛꯁ ꯄ꯭ꯔꯣꯕꯥꯏꯗꯦꯠ ꯇꯨ ꯑꯗꯨꯗꯤ ꯆꯨꯝꯅ ꯏꯕꯥꯅꯤ ꯋꯥꯔꯤ ꯁꯥꯟꯅꯕꯗꯣ ꯐꯣꯟꯁꯨꯦ ꯑꯗꯨꯝ ꯁꯥꯕꯅꯦ ꯋꯥꯅꯤ ꯀꯩꯗꯧꯔꯒꯦꯁꯨ ꯏꯆꯤꯃ ꯂꯤꯅꯕ ꯋꯥꯔꯤꯗꯣ ꯐꯣꯟꯗ ꯑꯣꯢ ꯁꯥꯕ ꯋꯥꯅꯤ ꯀꯩꯗꯧꯔꯒꯦ ꯄꯨꯡ ꯊꯝꯃ ꯊꯝꯃꯒ
ꯌꯥꯏꯅꯦ꯫
ꯎꯝ ꯍꯥꯏꯔꯤ ꯁꯨꯃꯥꯏ ꯉꯥꯡꯅꯕꯗꯣ ꯐꯣꯟꯁꯤꯗ ꯁꯨꯝ ꯉꯥꯡꯅꯕꯩ ꯋꯥꯅꯤꯗ ꯎ ꯍꯥꯏꯗꯤ ꯀꯥꯟꯅꯕꯗꯣ ꯐꯣꯟꯗ ꯑꯣꯏ ꯂꯧꯍꯧꯔꯦꯗꯅ ꯑꯩꯈꯣꯏꯒꯤꯗꯤ꯫ ꯑꯗꯨꯢ ꯋꯥꯅꯤ꯫ ꯑꯩ ꯍꯧꯖꯤꯛ ꯇꯥꯔꯦ ꯅꯪ ꯍꯦꯛ ꯊꯝꯕꯒ ꯑꯩ ꯔꯕꯤꯅꯥꯗ ꯑꯃꯨꯛ ꯇꯧꯗꯣꯏꯅꯦ ꯃꯥ ꯐꯣꯟ ꯇꯧꯔꯛꯑꯝꯃꯕꯅꯦ ꯑꯍꯨꯝ ꯃꯥꯏ ꯅꯠꯇꯦꯍꯦ ꯑꯩꯒꯤꯅꯤ ꯇꯧꯔꯤꯖꯦ꯫ ꯁꯤꯅ ꯅꯪꯒꯤ ꯀꯥꯎꯟ ꯇꯧꯗꯣꯏꯕ ꯑꯩꯅ ꯅꯪꯉꯣꯟꯗ ꯇꯧꯔꯛꯇ꯭ꯔꯤꯗꯅ
ꯑꯩ ꯔꯕꯤꯅꯥꯗ ꯑꯩ ꯔꯕꯤꯅꯥꯗ ꯇꯔꯨꯛ ꯁꯨꯅꯕ ꯔꯕꯤꯅꯥꯗ ꯇꯔꯨꯛ ꯁꯨꯅꯕ
ꯅꯠꯇꯗꯤ ꯌꯥꯔꯣꯏꯕ
ꯍꯣꯏ ꯍꯣꯏꯍꯦ ꯑꯩ ꯔꯕꯤꯅꯥꯗ ꯇꯔꯨꯛ ꯂꯛ ꯇꯧꯈꯤꯗꯣꯏꯅꯦ ꯋꯥꯠꯂꯤ
ꯑꯗꯨꯗꯤ ꯃꯤꯅꯤꯠ ꯇꯔꯥ ꯇꯔꯥ ꯑꯣꯢ ꯇꯥꯔꯗꯤ ꯇꯔꯨꯛꯂꯛꯇꯗꯤ ꯄꯨꯡ ꯀꯌꯥ ꯇꯥꯔꯦ
ꯈꯪꯗꯦ ꯑꯩ ꯍꯧꯖꯤꯛ ꯑꯍꯨꯝ ꯑꯅꯤ ꯑꯁꯤ ꯉꯁꯥꯏ ꯁꯥꯟꯅꯈ꯭ꯔꯦꯕ ꯑꯍꯨꯝ ꯁꯨꯕ ꯇꯧꯔꯅꯦꯕ ꯑꯗ ꯍꯣꯔꯦꯟ ꯇꯔꯦꯠ ꯃꯈꯥꯏꯗ ꯑꯩꯉꯣꯟꯗ
ꯇ ꯋꯥ
ꯁꯚꯦꯟ ꯑꯥ ꯁꯚꯦꯟ ꯅꯤꯄꯜ ꯆꯠꯂꯛꯑꯦ
ꯂꯂꯖꯦꯕ
ꯎꯝ ꯆꯥꯛ ꯊꯣꯡꯉꯤ
ꯇꯔꯥ ꯇꯔꯥꯗꯤꯒꯤ ꯍꯦꯟꯅ ꯌꯥꯔꯤ ꯁꯅ ꯌꯥꯗꯦ
ꯗꯧꯔꯒꯦ ꯐꯣꯟꯗꯅ ꯑꯩꯒꯤꯗꯤ ꯇꯧꯔꯒ ꯋꯥꯔꯤꯅ ꯅꯃꯥꯥꯟꯅꯕꯤꯒꯤ ꯁꯥꯟꯅꯔꯁꯨ ꯀꯩꯁꯨ ꯀꯥꯏꯗꯦ ꯀꯩꯅꯣ ꯌꯥꯗ꯭ꯔꯣ ꯐꯣꯟꯗꯅꯦ ꯕꯤ꯭ꯌꯥꯄꯇꯤꯗ ꯐꯣꯟ ꯇꯧꯔꯁꯨ ꯑꯩ ꯐꯣꯟꯁꯦ ꯄꯥꯏꯔꯒ ꯋꯥꯔꯤꯗꯣ ꯂꯩꯇ꯭ꯔꯁꯨ ꯅꯪꯅ ꯁꯥꯟꯅꯔꯁꯨ ꯌꯥꯏꯗꯅ
ꯎꯝ
ꯑꯗꯨ ꯋꯥꯅꯤꯗ ꯑꯩ ꯍꯥꯏꯖꯦ ꯇꯥꯏꯃꯤꯡꯗꯣ ꯈꯪꯅꯗ꯭ꯔꯗꯤ ꯋꯥꯔꯤꯗꯣ ꯑꯩꯒꯗꯪ ꯑꯩꯒ ꯑꯗꯨꯝ ꯁꯥꯟꯅ ꯌꯥꯕꯅꯤ ꯀꯩ ꯇꯦꯗꯅꯥ
ꯑꯩ ꯑꯩ ꯔꯕꯤꯅꯥꯗ ꯇꯧꯒꯤꯗꯧꯔꯤꯃꯦ ꯍꯧꯖꯤꯛ ꯑꯍꯨꯝ ꯀꯣꯜ ꯑꯍꯨꯝ ꯃꯔꯤ ꯋꯥꯠꯂꯤ
ꯑꯩ ꯃꯤꯅꯤꯠ ꯇꯔꯥ ꯐꯥꯕꯒ ꯑꯃꯨꯛ ꯇꯧꯔꯛꯀꯦ
ꯉꯥꯏꯈꯣ ꯍꯥꯏ ꯑꯩ ꯃꯦꯔꯥꯕꯤꯅꯥꯗ ꯑꯃꯨꯛꯇꯪ ꯁꯥꯒꯦ ꯅꯪ ꯂꯥꯏ ꯈꯣꯏꯔꯝꯃꯨꯒꯣ
ꯑꯁ ꯑꯩꯈꯣꯏ ꯊꯕꯛ ꯕꯤꯖꯤ ꯑꯣꯏꯗꯧꯔꯤꯅꯦ ꯅꯪ ꯇꯔꯥ ꯐꯥꯕꯒ ꯀꯛꯎꯀꯣ ꯅꯪꯅ ꯊꯝꯗꯣꯏꯔ ꯑꯩꯅ ꯊꯝꯗꯣꯏꯔ
ꯑꯩ ꯃꯥ ꯂꯣꯏꯔꯒ ꯔꯃꯤꯅꯥꯒ ꯇꯧꯅꯈꯤꯒꯦꯕ
ꯅꯠꯇꯤꯌꯦ ꯑꯩ ꯑꯩꯅ ꯍꯥꯏꯗꯤꯅꯦ ꯑꯩꯒꯤ ꯃꯤꯅꯤꯠ ꯇꯔꯥ ꯊꯥꯗ꯭ꯔꯤ ꯅꯠꯇ꯭ꯔꯕ
ꯍꯣꯏ ꯍꯣꯏ ꯍꯣꯏ ꯍꯣꯏ ꯐꯥꯗ꯭ꯔꯤꯌꯦ ꯐꯥꯗꯣꯔꯦ ꯃꯤꯅꯤꯠ ꯇꯔꯥ ꯐꯥꯗꯣꯔꯦ ꯈꯤꯇꯪ ꯉꯥꯏꯔꯦ
ꯀꯨꯏꯗꯤ ꯋꯥꯔꯤ ꯇꯔꯦꯅꯦ ꯑꯗꯨꯗꯤ ꯃꯤꯅꯤꯠ ꯇꯔꯥ ꯐꯥꯔꯒ ꯁꯤ ꯑꯃꯨꯛ ꯇꯧꯕ ꯑꯩꯅ ꯇꯧꯕꯩ ꯁꯤ ꯂꯨꯄꯥ ꯆꯥꯝꯃ ꯅꯠꯇ꯭ꯔꯣ ꯐꯪꯗꯣꯏꯁꯦ
ꯍꯥꯥ
ꯑꯩꯅꯄ ꯑꯩꯅ ꯇꯧꯕꯩ ꯂꯨꯄꯥ ꯆꯥꯝꯃ ꯅꯠꯇ꯭ꯔꯣ
ꯍꯣꯏ
ꯑꯦꯁ ꯅꯍꯥꯟꯒꯤꯗꯨꯗꯤ ꯂꯨꯄꯥ ꯆꯅꯤꯈꯛ ꯐꯪꯉ ꯇꯣꯛꯈ꯭ꯔꯕꯅꯦ
ꯎꯝ ꯇꯟꯕꯒꯤ ꯅꯪꯅ
ꯇꯟꯕꯩ ꯅꯠꯇꯦ ꯍꯣꯡ ꯌꯥꯗꯕꯩꯅꯤꯍꯦ ꯃꯣꯏ ꯑꯦꯞꯇꯨꯅ ꯌꯥꯔꯛꯇ꯭ꯔꯒ
ꯇꯧꯍꯧꯗꯕꯒꯤꯅꯦꯗꯣ ꯅꯪꯅ
ꯏ ꯑꯦ ꯑꯣꯕꯇ꯭ꯔꯥ ꯔꯥꯝ ꯇꯧꯔꯝꯃꯤꯅꯦ ꯈꯪꯉꯕꯣ ꯑꯩ ꯇ꯭ꯔꯥꯏ ꯇꯥꯏ ꯃꯌꯥꯝ
ꯇ ꯌꯥꯗ
ꯍꯦꯕꯅꯤ ꯉꯅꯅꯕ ꯌꯥꯅꯤꯅꯦ ꯑꯩꯅ ꯇ꯭ꯔꯥꯏ ꯇꯧꯔꯒ ꯀꯩꯅꯣ ꯇꯧꯔꯤꯅꯤꯅꯦ
ꯂꯦ ꯍꯣꯝꯄꯨ ꯐꯥꯗꯔ
ꯇꯔꯥ ꯐꯥꯔꯛꯀꯥꯟꯗ ꯂꯥꯎꯗ ꯁ꯭ꯄꯤꯀꯔꯁꯦ ꯑꯃꯃꯨꯛꯇꯤ ꯊꯥꯗꯣꯛ ꯌꯥꯏ ꯁꯨꯃꯥꯏꯅ ꯁꯥꯎꯟꯁꯦ
ꯂꯥꯎꯗ ꯁ꯭ꯄꯤꯀꯔꯗꯤ ꯌꯥꯎꯗꯦ ꯑꯗꯣ ꯑꯩ ꯊꯝꯃꯒꯦ
ꯑꯥ ꯊꯝꯃꯣ ꯊꯃꯣ